ꯍꯜꯂꯣ
ꯍꯜꯂꯣ
ꯑꯣ ꯇꯥꯏꯌꯦ
ꯎꯝ
ꯀꯩ ꯂꯩꯔꯒꯦ ꯃꯇꯝ ꯀꯣꯏꯔꯨꯒꯤ ꯇꯨꯡ ꯇꯥꯊꯣꯛꯇꯨꯅ ꯐꯣꯡ ꯇꯧꯔꯛꯏꯁꯤꯕꯣ ꯑꯩ ꯉꯅꯦ ꯃꯇꯝ ꯀꯔꯕ ꯇꯨꯡꯗ ꯇꯧꯊꯇꯨꯅ ꯐꯣꯟ ꯇꯧꯔꯤꯁꯤꯦ ꯀꯩ ꯂꯩꯔꯒꯦ ꯑꯩꯗꯤ ꯉꯛꯎꯔꯤ ꯅꯪ ꯅꯠꯇ꯭ꯔ ꯁꯤꯅꯦ ꯊꯥꯖꯗꯕꯗꯣ
ꯄꯥꯎ ꯐꯣꯟ ꯇ ꯀꯣꯏꯏꯟ ꯇꯧꯔꯤꯅꯤ ꯏꯃꯥꯟꯅꯕ ꯑꯃ ꯂꯩꯒꯤꯕꯅꯤ ꯀꯥꯏꯅꯤ ꯖꯤ ꯉꯥꯏꯅꯦ
ꯑꯦ
ꯅꯪꯅꯒꯗꯤ ꯁꯨꯡꯛꯅꯤꯡ ꯅꯤꯡꯁꯤꯡꯕꯤꯔꯛꯄ ꯅꯠꯇꯦ ꯑꯩꯈꯣꯏꯗꯤ ꯅꯤꯡꯕꯧꯗꯤ
ꯑꯁ ꯑꯩꯁꯦ ꯅꯍꯥꯟ ꯀꯣꯜ ꯇꯧꯒꯦ ꯈꯜꯂꯝꯕꯅꯤꯅꯦ
ꯑꯦ ꯌꯥꯔꯦ ꯌꯥꯔꯦ ꯌꯥꯔꯦ ꯀꯣꯏ ꯇ ꯎꯔꯖꯦ ꯈꯜꯂꯝꯕꯅꯤ ꯍꯥꯏꯕꯒꯤ ꯋꯥꯈꯜꯗꯨ ꯑꯗꯨ ꯑꯗꯨ ꯑꯗꯨꯅ ꯌꯥꯕ ꯅꯠꯇꯦ ꯑꯩꯈꯣꯏꯁꯨ ꯇꯧꯒꯦ ꯈꯜꯂꯝꯕꯅꯤ ꯅꯠꯇꯦ ꯗꯥꯏꯔꯦꯛ ꯏꯃꯥꯟꯅꯕ ꯂꯩꯈꯤꯕꯅꯤ ꯇꯧꯒꯦ ꯀꯥꯏꯅ
ꯑꯣ ꯑꯩꯅꯥ ꯂꯥꯂꯦ ꯑꯇꯦ ꯇꯧꯁꯦꯕꯣ ꯑꯗꯣ ꯐꯔꯦ ꯋꯥꯔꯤꯁꯨ ꯀꯩꯅꯣ ꯇꯧꯔꯤꯌꯦ ꯀꯃꯥꯏ ꯀꯃꯥꯏ ꯇꯧꯔꯤꯒꯦ ꯅꯪꯕꯣ ꯂꯣꯏꯁꯤꯂꯥꯁꯤ ꯍꯥꯏꯔ ꯎꯗ ꯀꯨꯏꯔꯦ
ꯎꯝ ꯑꯩꯒꯤ ꯍꯥꯏꯕꯨ ꯀꯩꯅꯣ ꯂꯩꯐꯝ ꯊꯣꯛꯄ ꯂꯩꯔꯤ ꯌꯥꯅ ꯌꯥꯅꯕ ꯍꯦꯛ ꯄꯥꯡꯅ ꯄꯥꯡꯅꯕ
ꯎꯝ ꯎꯝ ꯃꯃꯥꯍꯣꯏꯗꯤ ꯀꯃꯥꯏꯅ ꯇꯧꯔꯦ ꯃꯃꯥꯍꯣꯏꯗꯤ ꯎꯗꯥ ꯀꯨꯏꯔꯦꯅꯦ
ꯃꯣꯏꯁꯨ ꯊꯕꯛ ꯆꯤꯜꯂꯤ ꯍꯥꯏꯇꯥꯔꯦ ꯍꯧꯖꯤꯛ ꯕꯣꯔꯠ ꯃꯌꯥ ꯅꯛꯁꯤꯜꯂꯛꯄꯒꯤ
ꯑꯦ ꯐꯔꯦ ꯐꯔꯦ ꯐꯔꯦ ꯆꯂꯣ ꯆꯅꯣꯦ ꯀꯩꯅꯣꯅꯦ ꯅꯥ ꯅꯥꯍꯑꯋꯥꯏ ꯏꯃꯥ ꯍꯣꯏꯅ ꯀꯩꯅ ꯀꯩ ꯍꯥꯏꯇꯥꯔꯦ ꯆꯍꯤ ꯌꯥꯝꯃꯦ ꯈꯣꯠꯂꯦꯅ ꯇꯧꯍꯧꯕꯗ꯭ꯔꯤ ꯀꯃꯥꯏꯅ ꯇꯧꯈ꯭ꯔꯦ ꯇꯨꯃꯤꯟꯅ ꯂꯩꯁꯟꯈ꯭ꯔꯕ
ꯀꯅꯥꯅꯣ ꯑꯩꯔꯣ ꯍꯥꯏꯖꯦ
ꯀꯩꯅꯣꯅꯦ ꯀꯅꯥ ꯋꯥꯔꯤ ꯁꯥꯗꯤꯅꯣꯅꯦ ꯑꯩꯅꯕ
ꯑꯩ ꯃꯣꯏꯗꯤ ꯌꯥꯝꯃꯁꯨ ꯑꯩ ꯑꯩ ꯑꯩ ꯌꯥꯝꯗ꯭ꯔꯤꯍꯦ
ꯑꯩ ꯃꯥꯥꯒ ꯇꯧꯔꯒ ꯈꯠꯅꯍꯧꯒꯗꯧꯕ ꯋꯥꯔꯤꯕꯨ ꯁꯥꯅꯕꯨ ꯀꯩꯅꯣ ꯂꯥꯎ ꯂꯥꯎ ꯁꯥꯟꯅꯩꯅꯦ ꯀꯗꯨꯔꯨꯃꯤꯗ
ꯑ ꯀꯥꯗꯦ ꯎꯄꯥꯏ ꯂꯩꯇꯦ ꯆꯍꯤ ꯌꯥꯝꯃꯦ ꯍꯥꯏꯔꯁꯨ ꯀꯩ ꯎꯄꯥꯏ ꯂꯩ ꯁꯤꯕꯨ ꯑꯩꯅꯔꯣ ꯑꯩꯅ ꯇꯧꯅꯤꯡꯗꯅ ꯇꯧꯕꯤꯔꯣ ꯁꯤꯕꯨ
ꯑꯦ ꯃꯥꯅꯦ ꯐꯪꯗꯕꯒꯗꯤ ꯌꯥꯔꯒꯅꯣꯍ ꯑꯩ ꯐꯪꯗꯕ ꯍꯥꯏꯁꯦ ꯑꯩꯅ ꯈ꯭ꯋꯥꯏ ꯁꯥꯎꯅꯤꯡꯕ ꯋꯥꯍꯩꯅꯤ ꯁꯒꯠꯂꯦ ꯍꯥꯏꯕ ꯇꯥꯔꯦ ꯑꯩꯗꯤ ꯁꯨꯝꯕ ꯐꯣꯟꯗꯦ ꯍꯥꯏꯔꯛ ꯀꯁꯦ
ꯀꯔꯝ ꯀꯔꯝ ꯂꯦꯜꯂꯤꯒꯦ ꯍꯧꯖꯤꯛ ꯍꯧꯖꯤꯛꯀꯥꯟꯁꯤꯕꯣ ꯅ ꯆꯠꯄ ꯈꯣꯠꯄꯗꯤ ꯄꯥꯝꯗꯤ ꯄꯥꯝꯖꯕꯅꯦ ꯑꯗꯣ ꯀꯩꯀꯩ ꯐꯥꯎ ꯂꯩꯔꯤꯒꯦ ꯍꯧꯖꯤꯛꯕꯣ ꯑꯗꯨꯝ ꯆꯠꯂꯤꯕ꯭ꯔꯣ ꯃꯍꯧꯁꯥ ꯃꯍꯧꯁꯥ ꯑꯣꯏꯔꯤꯕ꯭ꯔꯣ
ꯍꯥꯟꯅ ꯆꯠꯂꯝꯃꯦ ꯐꯖꯅ ꯃꯨꯛ ꯃꯇꯝ ꯈꯔꯃꯨꯛ ꯂꯦꯞꯄꯦ ꯍꯥꯏꯗꯤ ꯏꯔꯥꯡ ꯈꯟꯖꯤꯜꯂꯛꯄꯗꯒꯤ ꯅꯪ ꯈꯪꯉꯤꯅꯦ ꯏꯔꯥꯡꯁꯤꯁꯨ ꯗꯨꯀꯥꯟꯖꯔ ꯁꯤꯗ ꯑꯃꯨꯛ ꯂꯦꯞꯄꯦ ꯑꯗꯨꯗꯨꯒ ꯑꯃꯨꯛ ꯀꯩꯅꯣ ꯇꯧꯔꯦ ꯍꯥꯏꯗꯤ ꯑꯃꯨꯛ ꯍꯧꯖꯤꯛ ꯈ ꯈ ꯆꯠꯄ ꯈꯣꯠꯄ ꯌꯥꯔꯦꯅ ꯏꯔꯥꯡ ꯂꯩ ꯂꯩꯇꯕ ꯍꯥꯏꯕꯗꯤ ꯅꯠꯇꯕ ꯈꯔ ꯆꯠꯄ ꯈꯣꯠꯄ ꯌꯥꯔꯛꯄꯅꯤꯅ ꯑꯃꯨꯛ ꯆꯠꯂꯦ ꯆꯠꯄ ꯍꯥꯏꯁꯦ ꯍꯥꯟꯅꯗꯧꯅꯗꯤ ꯆꯠ ꯇ꯭ꯔꯦꯗ ꯍꯥꯟꯅꯗꯧꯅ ꯃꯐꯝ ꯆꯤꯡꯌꯥ ꯇꯝꯌꯥ ꯑꯔꯥꯞ ꯑꯔꯥꯞꯄ ꯃꯐꯝ ꯌꯧꯕꯗꯣ ꯍꯥꯟꯅꯗꯤ ꯃꯐꯝ ꯂꯩꯗꯅ ꯀꯩ ꯀꯔꯤꯅꯣ ꯑꯃ ꯔꯤꯖꯣꯔꯠ ꯑꯃ ꯀꯩꯅꯣ ꯀ ꯃꯥꯎ ꯍꯥꯏꯁꯤꯅꯦ ꯀꯩꯅꯣ ꯃꯌꯥꯗ ꯂꯩꯕꯗꯣ ꯃꯣꯔꯦ ꯃꯌꯥꯗ ꯂꯩꯕꯗꯣ ꯒꯦꯜꯖꯥꯡ ꯍꯥꯏꯕ꯭ꯔꯥ
ꯑ ꯑꯗꯨꯗꯤ ꯀꯩꯅꯣꯗꯅꯦ ꯑꯁꯣꯝ ꯆꯨꯔꯆꯥꯟꯄꯨꯔ ꯂꯣꯝꯗꯅꯦ ꯑꯗꯨꯗꯤ ꯆꯨꯔꯆꯥꯟꯄꯨꯔꯣꯝꯗꯅꯤ ꯑꯗꯨꯗꯤ
ꯆꯥꯟꯄꯨꯔꯗꯔꯣꯝꯗꯔ ꯑꯁ ꯑꯗꯨ ꯆꯠꯃꯟꯗꯗꯅ ꯀꯥꯎꯔꯦꯅꯦ ꯑꯗꯨ ꯑꯗꯨꯒꯗꯣ ꯑꯝꯇ ꯆꯠ ꯅꯠꯇ꯭ꯔꯦ ꯑꯗꯨꯋꯥꯏ ꯑꯗꯨꯋꯥꯏꯗ ꯑꯝꯇ ꯌꯧꯗ꯭ꯔꯦ ꯍꯧꯖꯤꯛꯤ ꯏꯔꯥꯡꯗꯣ ꯑꯗꯨꯗꯤ ꯃꯐꯝ ꯗꯥꯏꯔꯦꯛꯅꯤꯗꯅ
ꯃꯥꯅꯦ ꯃꯥꯅꯦ ꯃꯥꯅꯦ ꯑꯗꯨꯗꯤ ꯑꯃꯨꯛ ꯌꯥꯔꯣꯏꯗꯕ
ꯆꯠꯂꯒꯅ ꯌꯨꯝꯗ ꯂꯣꯏ ꯍꯥꯏꯗꯣꯛꯑꯝ ꯇꯥꯕꯁꯦ ꯑꯩ ꯁꯤ ꯁꯤꯁꯤ ꯇꯧꯕꯤꯔꯛꯑꯣꯅ ꯑꯗꯨꯝ ꯍꯥꯏꯥꯏꯔꯦ ꯃꯐꯝ ꯆꯠꯄ ꯍꯥꯏꯗꯤ ꯑꯗꯨꯝꯥꯏ ꯂꯣꯛꯇꯥꯛ ꯍꯥꯏꯗꯤ ꯂꯣꯛꯇꯥꯛꯇ ꯋꯤꯀꯦꯟꯗꯕꯨꯗꯤ ꯂꯣꯛꯇꯥꯛꯁꯦ ꯑꯗꯨꯝ ꯆꯠꯂꯦ ꯍꯟꯗꯛꯇꯤ
ꯊꯥꯏꯅꯒꯤꯗꯣ ꯍꯜꯂꯝꯗ꯭ꯔꯤꯅꯦ ꯑꯗꯨꯗꯤ
ꯃꯐꯝꯗꯣ ꯍꯥꯏꯗꯤ ꯀꯩꯅꯣ ꯇꯧꯔꯦ ꯍꯥꯟꯅꯗꯤ ꯑꯃꯨꯛ ꯀꯩꯅꯣ ꯇꯧꯔꯝꯗꯦꯗꯅ ꯒꯦꯁ ꯍꯥꯎꯁꯇꯣ ꯑꯃꯨꯛ ꯐꯖꯅ ꯂꯩꯔꯝꯗꯦꯗꯅ
ꯎꯝ ꯎꯝ ꯎꯝ
ꯍꯧꯖꯤꯛꯇꯤ ꯑꯃꯨꯛ ꯐꯖꯅ ꯂꯩꯔꯦꯕ ꯑꯗꯨ ꯋꯤꯀꯦꯟ ꯈꯨꯗꯤꯡꯒꯤ ꯀꯩꯅꯣ ꯈꯪꯅꯕ ꯂꯩꯔꯦ ꯑꯩꯗꯤ ꯍꯥꯏꯗꯤ ꯑꯗꯨꯝ ꯂꯥꯛꯑꯅꯤ ꯈꯣꯠꯂꯅꯤꯅ ꯇꯧꯅꯔꯦ ꯑꯗꯨꯒ ꯂꯥꯛ ꯅꯨꯃꯤꯠ ꯅꯤꯅꯤ ꯂꯩꯔꯝꯃꯅꯤ ꯁꯦꯇꯔꯗꯦꯗ ꯆꯠꯂꯅꯤ ꯑꯗꯨ ꯒ ꯁꯟꯗꯦꯒꯤ ꯅꯨꯡꯗꯥꯡꯋꯥꯏꯔꯝꯗ ꯀꯥꯔꯛꯑꯅꯤ ꯑꯁ ꯑꯥꯎꯗ ꯀꯣꯏꯒ ꯆꯣꯠꯄꯒꯤ ꯈꯨꯅꯨꯡꯉꯥꯏꯁꯤꯗꯤ ꯑꯃ ꯀꯩꯅꯣꯒꯤꯗꯣ ꯈꯪꯕ꯭ꯔꯥ ꯌꯤ ꯌꯥꯋꯥ ꯃꯦꯗꯤꯌꯥ ꯍꯥꯏꯕ꯭ꯔꯥ ꯑꯃ ꯔꯥꯖꯨꯅ ꯆꯥꯛ ꯌꯦꯟꯁꯥꯡ ꯊꯣꯡꯕꯩꯗꯣ ꯈꯪꯕ꯭ꯔꯥ ꯇ ꯊꯣꯡꯕꯤꯗꯣ ꯑ ꯑꯩꯁꯨ ꯑꯗꯨ ꯇꯧꯕꯅꯦꯕ ꯃꯥꯗꯤ ꯍꯩꯕꯅꯤꯅ ꯍꯥꯎꯔꯝꯒꯅꯤ ꯑꯩꯗꯤ ꯂꯣꯏꯔꯦ ꯅꯨꯡꯗꯤ ꯅꯨꯡꯉꯥꯏ ꯍꯦ ꯑꯦꯛꯁꯄꯤꯔꯤꯟꯁꯦ
ꯑ
ꯅꯪꯕꯨ ꯀꯃꯥꯏꯟ ꯇꯧꯔꯤꯒꯦ ꯀꯨꯏꯔꯦ ꯅꯦ ꯄꯥꯎ ꯐꯥꯎꯅꯗꯕꯁꯨ ꯀꯔꯝ ꯀꯔꯝ ꯂꯦꯜꯂꯤꯕ ꯊꯕꯛ ꯅꯨꯡꯕꯛ ꯀꯃꯥꯏ ꯀꯃꯥꯏ ꯀꯃꯥꯏ ꯇꯧꯔꯕ ꯍꯜꯂꯣ ꯍꯂꯣ ꯇꯥꯕꯔ꯭ꯣ ꯑꯩ ꯀꯌꯤꯝ ꯇꯥꯗ꯭ꯔꯦꯕꯣ ꯍꯜꯂꯣ
ꯑꯣ ꯍꯣ ꯇꯕ ꯇꯕ꯭ꯔꯣ
ꯇꯥꯗ꯭ꯔꯦ ꯅꯪ ꯀꯩꯗꯧꯔꯒꯦ ꯅꯦꯠꯋꯥꯛ ꯇꯠꯄ ꯃꯥꯜꯂꯦ
ꯑꯩꯁ ꯅꯦꯠꯑꯣꯔꯀꯁꯤ ꯌꯥꯝ ꯅꯨꯡꯉꯥꯏꯇꯕ ꯅꯦꯠ ꯑꯣꯏꯔꯤꯕꯣ ꯑ ꯑꯩꯪ ꯅꯦꯠꯋꯥꯛꯁꯦ ꯅꯨꯡꯉꯥꯏꯇ꯭ꯔ ꯃꯥꯜꯂꯤꯅꯦ
ꯇꯠꯂꯨꯔꯦꯅꯦ
ꯑꯨꯝ ꯑꯩꯒꯤ ꯅꯦꯠꯋꯥꯛꯁꯦ ꯌꯥꯝ ꯅꯨꯡꯉꯥꯏꯇ꯭ꯔꯦꯕ ꯍꯧꯖꯤꯛꯀꯥꯟꯁꯤ ꯅꯦꯠꯋꯥꯛꯁꯦ ꯌꯥꯝ ꯅꯨꯡꯉꯥꯏꯇ꯭ꯔꯦꯕ
ꯅꯦꯠꯋꯥꯛ ꯌꯥꯝ ꯅꯨꯡꯉꯥꯏꯇ꯭ꯔꯦ ꯍꯧꯖꯤꯛꯀꯥꯟꯖꯦ ꯖꯤꯑꯣ ꯁꯦ ꯈꯪꯗꯩꯗꯣ ꯑꯃꯨꯛ ꯑꯗꯨꯝ ꯀꯩꯅꯣꯝ ꯏꯇꯧ ꯇꯧꯔꯦ ꯍꯥꯟꯅꯗꯤ ꯑꯣꯏ
ꯑꯣꯏꯗ꯭ꯔꯦꯀꯣꯗ ꯅ ꯈꯪꯒꯤ ꯅꯦꯠꯁꯤꯁꯨ ꯄꯥꯏꯅ ꯄꯥꯏꯅ ꯄꯠ ꯄꯠ ꯇꯠꯇꯣꯏꯅꯦꯕ ꯀꯩꯗꯔꯦ ꯍꯥꯟꯅꯗꯤ ꯀꯩꯁꯨ ꯂꯩꯇꯕ ꯄꯣꯠ ꯑꯃ ꯌꯦꯡꯕꯗ ꯅꯦꯠꯁꯦ ꯀꯩꯁꯨ ꯇꯧꯗꯕꯅꯦꯕ
ꯑꯥꯎꯗꯩꯗꯤ ꯔꯤꯆꯥꯔꯖꯁꯤꯅꯒ ꯇꯥꯡꯉꯤꯕ ꯇꯥꯡꯖꯦ
ꯃꯥꯅꯦ꯫
ꯕꯤꯖꯥꯁꯨ ꯕꯤꯖꯕꯨ ꯂꯜ ꯂꯩꯅꯕ ꯍꯣꯠꯅꯒꯗꯔꯥ ꯍꯤꯡꯅꯕ ꯍꯣꯠꯅꯒꯗꯔ ꯈꯪ
ꯐꯣꯟ ꯔꯤꯆꯥꯔꯖ ꯍꯥꯞꯄ ꯉꯝꯅꯕꯅꯦ ꯍꯥꯏꯇꯥꯔꯦ꯫
ꯔꯤꯆꯥꯔꯖ ꯀꯥꯞꯄ ꯉꯝꯅꯕꯅꯦ ꯍꯥꯏꯇꯥꯔꯦ ꯍꯣꯏ ꯑꯆ ꯑ ꯍꯥꯏꯇꯥꯔꯦ
ꯎꯝ꯫
ꯍꯨꯖꯤꯛ ꯀꯟꯖꯦ ꯀꯩꯝꯇ ꯆꯠꯇꯔ꯭ꯕꯣ? ꯆꯠ ꯇꯔ꯭ꯕꯣ?
ꯍꯧꯖꯤꯛꯀꯥꯟ ꯆꯠꯄ ꯍꯥꯏꯁꯦ ꯀꯩꯅꯣ ꯇꯧꯕ ꯑꯩꯁꯨ ꯀꯩꯁꯨ ꯌꯥꯝ ꯆꯠꯄꯗꯤ ꯑꯣꯏꯗ꯭ꯔꯦ ꯈꯕꯨꯗꯤ ꯆꯠꯂꯦ ꯆꯤꯡ ꯀꯥꯕ ꯈꯣꯠꯄ ꯑꯗꯨ ꯑꯗꯥ ꯋꯤꯀꯦꯟꯒꯨꯝꯕ ꯍꯥꯏꯗꯤ ꯑꯗꯨꯗꯩꯗꯤ ꯑꯌꯨꯛꯀꯨꯝꯕ ꯈꯣꯠꯄꯗ ꯑꯗꯩ ꯀꯩꯁꯨ ꯌꯥꯝ ꯆꯠꯇ꯭ꯔꯦꯗ ꯑꯩꯁꯨ ꯊꯕꯛ ꯆꯤꯟꯕꯅꯤꯅ꯫
ꯎꯝ- ꯎꯝ꯫
ꯅꯪ ꯅꯪꯅ ꯀꯃꯥꯏꯅ ꯇꯧꯔꯤꯕ?
ꯑꯁ ꯑꯗꯨꯝ ꯌꯥꯅ- ꯌꯥꯅ ꯄꯪꯪꯂꯩ - ꯄꯪꯂꯩ ꯃꯔꯩꯔꯗ ꯑꯩꯗꯤ ꯍꯥꯟꯅ ꯑꯩꯅ ꯀꯩꯅꯣ ꯇꯧꯕ ꯗꯣ꯫ ꯑꯩꯗꯤ ꯑꯗꯨꯝ ꯂꯩꯔꯤꯌꯦ꯫ ꯃꯈꯥꯔꯝ ꯆꯇꯔꯏ꯫ ꯂꯦꯜꯂꯝꯃꯤ ꯍꯥꯏꯇꯥꯔꯦ ꯄꯨꯟꯁꯤꯁꯦ ꯀꯩꯗꯧꯔꯨꯅꯤ ꯀꯨꯏꯅꯁꯨ ꯂꯩꯁꯜꯂꯕꯅꯤꯅ ꯊꯕꯛ ꯑꯇꯣꯞꯄꯁꯨ ꯏꯟꯇꯔꯦꯁ ꯑꯣꯏꯗ꯭ꯔꯦ ꯑꯗꯨꯅ ꯇꯧꯔꯒꯦꯅ ꯑꯩꯒ ꯆꯥꯟꯅꯕ ꯂꯥꯛꯇ꯭ꯔꯤꯐꯥꯎꯗꯤ ꯑꯩ ꯁꯤꯗ ꯂꯩꯔꯒꯦ ꯑꯗꯨꯒ ꯆꯥꯅꯕ ꯂꯥꯛ ꯀꯅꯥꯇꯣꯞꯄꯒꯩꯅꯣ ꯇꯧꯔꯒꯦꯅ ꯑꯗꯨꯃꯥꯏꯅ ꯈꯜꯂꯒ ꯂꯩꯔꯤ꯫
ꯑ ꯆꯥꯛ ꯆꯥꯅꯔꯕ?
ꯆꯥꯛ ꯈꯔꯥ ꯆꯥꯔꯦ, ꯏꯟꯖꯥꯡ ꯑꯍꯥꯑꯣꯕ ꯊꯣꯡꯉꯤꯗꯅ ꯉꯁꯤꯗꯤ ꯆꯥꯊꯣꯛꯑꯕ ꯆꯥꯛ ꯅꯍꯥꯟ ꯒꯩ ꯊꯦꯡ - ꯊꯦꯡ ꯆꯥꯕꯅꯦ ꯑꯩꯁꯦ꯫ ꯆꯔꯦ ꯉꯥꯁꯤꯗꯤ ꯈꯔꯥ ꯉꯟꯅꯥ꯫
ꯎꯝ
ꯃꯦꯊꯦ ꯐꯨꯖꯜꯂꯕ
ꯀꯝꯇꯤꯟ ꯆꯣꯡꯗ ꯃꯥꯡꯒꯦ
ꯀꯥꯂꯦꯟꯅꯤꯅ ꯀꯥꯡꯁꯣꯏ ꯅꯨꯡꯁꯣꯏ ꯃꯥꯟꯕ ꯀꯩ ꯑꯍꯥꯎꯕ ꯍꯥꯏꯔꯕꯝꯅꯤꯅ ꯀꯥꯡꯁꯣꯏꯗꯤ ꯑꯣꯏꯔꯝꯃꯒ
ꯑꯁ ꯀꯩꯅꯣꯅꯦ ꯀꯩꯅꯣ ꯇꯧꯋꯦ ꯊꯔꯣꯏ ꯊꯔꯣꯏ ꯊꯣꯡꯉꯦ ꯅꯪ ꯊꯥꯔꯣꯏ ꯊꯣꯡꯕ ꯆꯥꯨꯔꯕ ꯅꯣꯀꯣ
ꯐꯔ ꯍ ꯑꯩꯒꯤ ꯆꯄ ꯍꯥꯏꯩꯗꯤꯦ
ꯍꯝ ꯍ
ꯑ ꯊꯔꯣꯏ ꯆꯤ ꯏꯕ ꯃꯨꯗꯗꯤ
ꯎꯝ ꯎꯝ
ꯎ
ꯎ ꯀꯩꯗꯧꯔꯃꯤꯅꯣ ꯇꯨꯡꯒꯤ ꯇꯧꯔꯕ ꯅꯠꯇꯦ ꯅꯗ꯭ꯔ ꯀꯃꯥꯏꯅ ꯇꯧꯔꯕꯣ
ꯑꯣ ꯑ ꯄ ꯀꯣꯅꯤ
ꯑꯗꯣ ꯀꯩꯅꯣ ꯇꯧꯕꯅ ꯊꯕꯛꯇꯨ ꯀꯩꯁꯨ ꯌꯥꯝꯅ ꯆꯤꯟꯕ ꯑꯣꯏꯔꯗꯤ ꯑꯗꯨꯝ ꯀꯣꯝꯕ ꯅꯠꯇ꯭ꯔꯣ ꯌꯥꯝ ꯀꯥ ꯍꯦꯟꯅ ꯆ
ꯇꯕ ꯀ꯭ꯔ ꯊꯕꯛꯁꯦ ꯑꯩꯈꯣꯏ ꯑꯩ ꯌꯥꯝ ꯀꯟꯅ ꯀꯣꯝꯕꯁꯨ ꯅꯠꯇꯦ ꯅꯠꯇꯦ ꯌꯥꯝ ꯀꯠꯅ ꯁꯤꯟꯕꯁꯨ ꯅꯠꯇꯦ ꯑꯗꯣ ꯊꯕꯛꯁꯦ ꯍꯟꯗꯛꯇꯤ ꯍꯥꯟꯅꯒꯗꯤ ꯃꯥꯟꯅꯗꯦ ꯍꯥꯏꯇꯥꯔꯦ ꯈꯤꯇꯛꯇꯤ ꯀꯩꯅꯣ ꯇꯧꯔꯦ
ꯌꯥ
ꯈꯤꯇꯪ ꯌꯥꯝ ꯑꯦꯦꯇꯤꯞ ꯑꯣꯏꯌꯦ ꯍꯥꯟꯅꯒꯤ ꯇꯥꯏꯞꯇ ꯑꯩꯅ ꯇꯧꯕ ꯃꯑꯣꯡꯗꯣ
ꯑꯣ
ꯑꯗꯨꯃꯛꯇꯤ ꯇꯧꯗ꯭ꯔꯦ ꯍꯥꯏꯇꯥꯥꯔꯦ
ꯑꯗꯨꯗꯣ ꯀꯩꯅꯣ ꯅꯨꯃꯤꯠꯇ ꯁꯋ ꯀꯕꯨ ꯑ ꯀꯣꯏꯗꯣꯏꯁꯦ ꯇꯧꯕꯅꯤ
ꯌꯥꯏ ꯌꯥꯏ ꯌꯥꯏ ꯀ ꯁꯤꯒꯤ ꯀꯩꯅꯣꯒꯤꯗꯣ ꯂꯝꯁꯥꯡꯕꯣꯝꯒꯤ ꯍꯟꯗ ꯑꯩꯅꯝꯃꯦ ꯍꯥꯏꯕꯗꯣ
ꯏꯁꯩ
ꯑꯣ ꯀꯌꯥ ꯇꯔꯦ ꯑꯟꯗ ꯀꯪꯀ꯭ꯔꯤꯠꯅ ꯊꯥꯕ ꯂꯝꯕꯤ ꯑꯃ ꯑꯩꯅ ꯐꯖꯩ ꯈꯣꯠꯂꯦ ꯇꯧꯕꯗꯣ
ꯎꯝ ꯑꯣ ꯁꯨꯝ ꯂꯝꯕꯤ ꯑꯣꯏꯅ ꯌꯦ
ꯎ ꯑ ꯑꯝ ꯑꯩꯈꯣꯏꯒꯤ ꯋꯥꯛꯀꯤꯡ ꯆꯠꯄꯒꯤ ꯗ꯭ꯔꯦꯁꯇ ꯆꯠꯈ꯭ꯔꯦꯗꯅꯀꯣ
ꯎꯝ ꯑꯗꯨꯒ ꯒꯥꯔꯤ ꯈꯥ ꯃꯒ ꯆꯦꯟꯁꯤꯟꯖꯦ ꯍꯥꯏꯔꯕ
ꯑꯦ ꯑ ꯑꯥ ꯆꯦꯜꯂꯣ ꯆꯦꯜꯂꯣ ꯑꯗꯣ ꯑꯥꯏꯌ ꯑꯣ ꯑꯦꯁꯇꯁꯨ ꯀꯩꯅꯣ ꯂꯥꯛꯈ꯭ꯔꯕꯅꯦꯕ ꯔꯟꯅꯤꯡꯒꯤ ꯏꯁꯄꯦꯛꯇꯣ ꯆꯥꯝꯌꯥꯡꯈꯩ ꯄꯤꯕꯗꯣ
ꯢꯁ ꯢꯁ ꯁꯄꯦꯛ ꯌꯥꯎꯗꯔꯁꯨ ꯆꯦꯟꯕ ꯌꯥꯕꯅꯤ
ꯈꯤꯇꯪ ꯈꯔ ꯅꯩꯅꯤꯡꯉꯤꯗꯅ
ꯊ ꯑꯣ ꯃꯌꯥꯝ ꯃꯥꯡꯗꯨꯗ ꯅꯩꯒꯦꯕ
ꯑꯗꯨ ꯍꯌꯦꯡ ꯆꯂꯨꯔꯁꯦ ꯑꯗꯨꯒ
ꯑꯣꯀꯦ ꯑꯣꯀꯦ ꯑꯗꯨꯗꯤ ꯅꯪ ꯃꯇꯝꯗꯣ ꯍꯥꯏꯖꯤꯜꯂꯣ ꯑꯗꯨꯒ ꯆꯠꯈꯥꯏꯔꯁꯦ
ꯑꯣ ꯌꯥꯏ ꯌꯥꯏ
ꯅꯪ ꯅꯪ ꯁꯪꯉꯀꯥꯟꯗ ꯍꯥꯏꯔꯛꯑꯣꯕ
ꯑꯩ ꯑꯩ ꯍꯥꯏꯔꯒꯦ ꯑꯗꯨꯒ ꯆꯜꯂꯣꯁꯤ ꯐꯔꯦ ꯑꯗꯨꯗꯤ ꯅꯪꯁꯨ ꯄꯣꯊꯥꯖꯔꯣ ꯑꯩꯁꯨ ꯊꯝꯖꯤꯜꯂꯒꯦ ꯎꯝ ꯍꯣꯏ ꯐꯔꯦ ꯐꯔꯦ
ꯎꯝ